ꯍꯜꯂꯣ
ꯑ ꯇꯥꯔꯦ
ꯇꯥꯕ꯭ꯔꯣ
ꯇꯥꯔꯍꯦ ꯇꯥꯏꯔꯌꯦ
ꯀꯩꯗꯧꯔꯤꯅꯣ
ꯑꯩꯗꯤ ꯍꯧꯖꯤꯛꯁꯦ ꯃꯄꯥꯟꯗ ꯑꯗꯨꯝ ꯍꯪꯆꯤꯠ ꯂꯥꯡꯉꯒ ꯐꯝꯃꯒꯂꯩꯌꯦ
ꯑꯣ
ꯅꯪꯒꯤ
ꯑꯩ ꯍꯤꯠ
ꯍꯤꯞꯄ꯭ꯔꯣ ꯍꯥꯥ
ꯑꯥꯎ ꯍꯤꯞꯄꯒ ꯂꯩꯑꯦ ꯑꯗꯨ ꯅꯪ ꯍꯌꯦꯡ ꯀꯗꯥꯏ ꯆꯠꯀꯅꯤ
ꯍꯌꯦꯡꯁꯦ ꯈꯪꯗꯦ ꯀꯗꯥꯏ ꯆꯠꯀꯗꯣꯏꯔꯥ ꯑꯗꯨꯝ ꯃꯇꯝꯅ ꯑꯋꯣꯟꯕ ꯄꯨꯔꯛꯄꯗꯨꯅꯦ ꯆꯠꯅꯤꯡꯉꯥꯏꯕꯨꯗꯤ ꯂꯩꯇꯦꯗ
ꯎꯝ ꯑꯩ ꯍꯌꯦꯡ ꯀꯩꯅꯣ ꯆꯠ ꯑꯩ ꯍꯌꯦꯡ ꯀꯩꯅꯣ ꯆꯠꯀꯅꯤ
ꯗꯥꯏꯗꯥ
ꯊꯕꯛ ꯑꯃ ꯆꯠꯀꯅꯤ
ꯑꯣ
ꯀꯩꯅꯣꯗ ꯍꯣꯁꯄꯤꯇꯥꯜꯗ
ꯑꯣ
ꯑꯦ ꯏꯁꯥ ꯉꯝꯗꯦ ꯂꯥꯏꯌꯦꯡꯗ꯭ꯔꯗꯤ ꯌꯥꯗ꯭ꯔꯦ ꯏꯕꯦꯝꯃꯥ
ꯌꯥꯔꯦꯗ ꯕꯣꯗꯤ ꯕꯣꯗꯤ ꯁꯨꯛ ꯌꯥꯝ ꯐꯕꯗꯨꯕꯨ
ꯏꯁ ꯅꯣꯏꯔꯗꯣ ꯅꯣꯏꯕꯗꯣ ꯂꯩꯅꯥ ꯌꯥꯝ ꯄꯛ ꯏꯅꯦ ꯅꯣꯏꯕꯗꯨꯒ ꯌꯥꯝ ꯀꯩꯅꯣ ꯇꯧꯔꯨꯔꯨꯅꯨ
ꯀꯔꯤꯁꯨ ꯇꯧꯔꯣꯏ ꯀꯔꯤꯁꯨ ꯇꯧꯔꯣꯏ ꯐꯅꯕꯨ ꯈꯜꯂꯗꯤ ꯀꯔꯤꯁꯨ ꯇꯧꯔꯣꯏ
ꯍꯣꯏ ꯃꯌꯥꯝ ꯑꯃ ꯇꯦꯁ ꯇꯧ ꯍꯥꯏꯒꯅꯤ ꯑꯗꯨꯗ ꯑꯁ ꯉꯝꯗꯦ ꯍꯛꯆꯥꯡꯁꯦ ꯐꯕꯅꯤꯅ ꯎꯄꯥꯏ ꯂꯩꯇ꯭ꯔꯦ
ꯍꯛꯆꯥꯡ ꯐꯃꯟꯕꯒꯤ ꯅꯪꯗꯤ
ꯑꯁ ꯑꯩꯈꯣꯏꯕꯨ ꯑꯩꯈꯣꯏꯕꯨ ꯑꯩꯈꯣꯏꯕꯨ ꯍꯛꯆꯥꯡ ꯐꯩ ꯍꯥꯏꯔꯤꯅꯦ ꯑꯩ ꯅꯨꯄꯥꯅ ꯑꯩꯕꯨ ꯏꯁ ꯑꯗꯨ ꯅꯁꯥꯥ ꯌꯥꯝ ꯁꯣꯜꯂꯦ ꯅꯪ ꯅꯣꯏꯕ ꯋꯥꯅꯦ ꯑꯗꯨꯝ ꯍꯥꯏꯔꯒ ꯂꯩꯕꯅꯦ
ꯑꯩꯒꯤꯁꯨꯅꯦꯅꯦ ꯑꯩ ꯅꯁꯥ ꯌꯥꯝ ꯆꯥꯎꯔ ꯅꯣꯏꯌꯦ ꯅꯪꯒꯤ ꯄꯥꯡꯒꯜ ꯂꯩꯇꯦ ꯍꯥꯏꯌꯦ
ꯍꯝ ꯑꯗꯣ ꯑꯩꯈꯣꯏ ꯍꯥꯟꯅ ꯁꯤꯡ ꯆꯟꯕ ꯆꯠꯄꯗꯣ
ꯍꯣꯏ
ꯃꯇꯝꯗꯣ ꯅꯨꯡꯁꯤꯌꯦꯀꯣ
ꯅꯪꯗꯤ ꯌꯥꯝ ꯀꯜꯂꯤꯅ
ꯌꯥꯔꯦꯗ ꯍꯟꯗꯛꯇꯤ ꯑꯗꯨ ꯀꯨꯝꯕꯗꯣ ꯉꯝꯗ꯭ꯔꯦ
ꯁꯤꯡ ꯌꯥꯝ ꯆꯟꯕ ꯀꯜꯂꯦ ꯅꯪꯗꯤ ꯑꯃꯐꯥꯎ ꯆꯟꯕ ꯂꯣꯏꯗ꯭ꯔꯤꯉꯩꯗ ꯅꯃꯤꯠꯇꯨꯅ ꯁꯤꯡꯗ ꯀꯨꯌꯦꯡ ꯌꯦꯡꯉ ꯂꯩꯗꯣ ꯑꯩꯗꯤ ꯃꯤꯠꯇ ꯁꯪꯆꯪ ꯎꯋꯦ ꯑꯃꯗ ꯌꯥ ꯑꯃ ꯁꯤꯡ ꯆꯟꯕ ꯂꯣꯏ ꯉꯩꯗ ꯅꯃꯤꯠꯇꯨꯅ ꯑꯃꯗ ꯌꯦꯡꯔꯒ ꯀꯗꯥꯏꯗ ꯂꯩꯕ꯭ꯔꯥ ꯀꯣꯏꯌꯦꯡ ꯌꯦꯡꯉ ꯆꯟꯕꯗꯣ ꯑꯩꯗꯤ ꯇꯞꯁꯨ ꯇꯞꯄꯅꯤꯅ ꯍꯩꯁꯨ ꯍꯩꯗꯕꯅꯤꯅ ꯁꯤꯡꯒꯤ
ꯍꯥꯟꯅꯗꯧꯅ ꯑꯩꯁꯨ ꯍꯥꯟꯅꯗꯧꯅ ꯑꯩꯁꯨ ꯉꯝꯗ꯭ꯔꯦ
ꯉꯝꯒꯅꯤ ꯅꯪꯗꯤ ꯌꯥꯝ
ꯑꯗꯨꯒ ꯑꯩꯈꯣꯏ ꯑꯩꯈꯣꯏ ꯍꯪꯒꯥꯝ ꯐꯣꯏꯕ ꯆꯠ ꯍꯪꯒꯥꯝ ꯐꯣꯏꯕ ꯆꯠꯄ ꯃꯇꯝꯗꯣ
ꯍꯣꯏ ꯃꯇꯝꯗꯣ ꯅꯨꯡꯁꯤꯌꯦꯀꯣ ꯌꯥꯝꯗꯤ ꯋꯥꯈꯤꯕꯅꯦ
ꯑꯥ
ꯋꯥꯔꯁꯨ ꯄꯩꯁꯥꯒꯤ ꯃꯁꯛ ꯎꯕꯗ ꯂꯣꯏꯅ ꯑꯋꯥꯕ ꯀꯣꯛ ꯄꯗꯣ ꯗꯨꯃꯥꯏ ꯇꯧꯗ꯭ꯔꯣ
ꯇꯧꯋꯦꯕ ꯌꯥꯝ ꯋꯥꯅ ꯎ ꯅꯨꯡꯁꯥ ꯁꯥꯔꯁꯨ ꯋꯥꯅ ꯁꯨꯕꯤꯔꯒ ꯑꯁ ꯍꯧꯖꯤꯛꯇꯤ ꯄꯩꯁꯥ ꯄꯤꯕ ꯃꯇꯝ ꯑꯣꯏꯔꯦ ꯍꯥꯏꯔꯗꯤ ꯄꯩꯁꯥꯗꯨ ꯎꯔꯗꯤ ꯑꯋꯥꯕ ꯃꯈꯩ ꯂꯣꯏ ꯀꯣꯛꯏꯗ
ꯑꯗꯨꯅꯤ ꯍꯥꯏꯔꯤꯁꯦ
ꯍꯧꯖꯤꯛꯇꯤ ꯍꯖꯤꯔꯥꯐꯥꯎ ꯁꯨꯐꯝꯒ ꯂꯩꯇ꯭ꯔꯦꯀꯣ
ꯍꯣꯏ ꯍꯧꯖꯤꯛꯇꯤ ꯂꯣꯏꯅ ꯃꯦꯆꯤꯟꯅ ꯇꯧꯕꯅꯤꯅ
ꯑꯩꯈꯣꯏꯗꯤ ꯁꯨꯅꯤꯡꯉꯦ ꯍꯥꯖꯤꯔꯥ ꯍꯖꯔꯥ ꯁꯨꯐꯝ ꯂꯩꯔꯗꯤ ꯍꯖꯔꯥ ꯁꯨꯐꯝ ꯂꯩꯔꯗꯤꯀꯣ ꯁꯨꯕ ꯆꯠꯅꯤꯡꯉꯦꯕ
ꯑꯁ ꯇꯨꯃꯤꯟ ꯂꯩꯌꯣ ꯅꯪ ꯅꯨꯄꯥ ꯄꯩꯁꯥ ꯇꯥ ꯅꯪ ꯅꯨꯄꯥ ꯄꯩꯁꯥ ꯇꯥꯂꯛꯏꯗꯨꯗꯤ
ꯑꯁ ꯑꯩꯈꯣꯏ ꯄꯩꯁꯥ ꯅꯨꯄꯥꯅ ꯄꯨꯔꯛꯄꯗꯣ ꯌꯨꯝꯗꯣ ꯀꯣꯟꯅꯗꯦꯕ ꯄꯩꯁꯥ ꯆꯠꯄꯗꯨꯅ ꯍꯦꯟꯅ ꯆꯠꯂꯦ ꯄꯨꯔꯛꯄꯗꯤ ꯈꯤꯇꯪ ꯄꯨꯔꯛꯑꯦ ꯑꯗꯨꯒ ꯆꯠꯄꯗꯨꯗꯤ ꯙꯃꯥꯃꯨꯛ ꯆꯠꯂꯦ ꯑꯗꯨꯒꯤ ꯑꯦꯁ ꯊꯕꯛ ꯁꯨꯐꯝ ꯂꯩꯔꯗꯤ ꯁꯨꯕ ꯆꯠꯅꯤꯡꯉꯤꯗ
ꯌꯥꯔꯦ ꯑꯩꯈꯣꯏꯗꯤ ꯁꯨ ꯑꯩꯈꯣꯏꯗꯤ ꯌꯥꯝ ꯇꯥꯜꯂꯛꯄꯅꯤꯅ
ꯅꯣꯏꯗꯤ ꯇꯥꯟꯗꯁꯨ ꯅꯣꯏ ꯅꯥꯅꯦꯝꯄꯣꯛ ꯅꯣꯏ ꯅꯀꯨꯕꯣꯛ ꯌꯥꯝ ꯏꯆꯥꯎ ꯆꯥꯎꯅ ꯂꯩꯔꯤ ꯅꯣꯏꯒꯨꯝꯕꯗꯤ
ꯏꯁ ꯏꯁ ꯅꯪꯗꯤ ꯂꯩꯥ ꯅꯪꯗꯤ ꯅꯪꯁꯨ ꯂꯩꯗꯨꯗꯤ ꯑꯗꯨꯗꯤ
ꯍꯣꯏ ꯏꯅꯦꯝꯄꯣꯏ ꯏꯀꯨꯕꯣꯛꯇꯤ ꯂꯩꯌꯦ ꯍꯥꯏꯕ ꯋꯥꯅꯤ ꯑꯩꯈꯣꯏꯗꯤ ꯃꯥꯒꯤ ꯃꯆꯥ ꯑꯩ ꯅꯨꯄꯥꯒꯤ ꯃꯅꯥꯎꯅꯨꯄꯤꯁꯤꯡ ꯃꯅꯥꯎ ꯅꯨꯄꯥꯁꯤꯡꯗꯨ ꯁ꯭ꯀꯨꯜ ꯀꯥꯕꯅꯤꯅ ꯄꯩꯁꯥ ꯂꯣꯏ ꯆꯪꯉꯤꯗꯨꯗꯤ ꯑꯗꯨꯒꯤ ꯑꯩꯈꯣꯏꯒꯤ ꯀꯩꯅꯣꯐꯥꯎ ꯌꯦꯡꯕꯤꯗ꯭ꯔꯦꯕ ꯑꯩꯈꯣꯏꯒꯤꯅ ꯑꯩꯈꯣꯏꯒꯤ ꯑꯩ ꯅꯨꯄꯥꯅ ꯇꯥꯟꯕ
ꯅꯪ ꯅꯨꯄꯥꯗꯣ ꯌꯥꯝ ꯐꯩꯀꯣ
ꯁꯨꯗ꯭ꯔꯗꯤ ꯎꯄꯥꯏ ꯂꯩꯇꯕꯤ ꯇꯧꯔꯤꯅꯦ ꯅꯣꯏꯁꯨ ꯅꯣꯏꯒꯤ ꯆꯪꯕ ꯃꯇꯝꯗ ꯁꯨꯕ ꯆꯠꯀꯅꯤ ꯑꯗꯨꯕꯨ ꯅꯣꯏꯒꯤꯗꯤ ꯅꯣꯏ ꯅꯅꯦꯝꯄꯣꯛꯈꯣꯏ ꯂꯣꯏ ꯂꯦꯞꯄꯤꯕꯒꯤ
ꯑꯁ ꯂꯦꯞꯄꯤꯔꯕꯁꯨ ꯑꯩ ꯏꯁꯥꯒꯤ ꯊꯣꯛꯄ ꯁꯦꯟꯊꯣꯛꯀꯗꯤ ꯃꯥꯟꯅꯗꯦꯗꯅ ꯐ꯭ꯔꯤꯗ ꯌꯥꯝꯅ ꯌꯥꯝꯅ ꯑꯂꯦꯝ ꯑꯄꯥ ꯑꯣꯏꯅ ꯄꯥꯏꯕꯗꯣ ꯐꯪꯗꯦꯗꯅꯀꯣ
ꯑꯁ ꯑꯩ ꯑꯩꯗꯤꯀꯣ ꯑꯩꯗꯤ ꯑꯩꯒꯤ ꯑꯁꯦꯡꯕ ꯋꯥꯅꯦ ꯑꯩ ꯑꯂꯦꯝ ꯑꯄꯥ ꯄꯩꯁꯥꯗꯣ ꯂꯩꯅ ꯄꯥꯏꯅꯤꯡꯗꯦ ꯑꯩꯒꯤ ꯀꯣꯟꯅꯔꯗꯤ ꯌꯥꯔꯦ ꯑꯩꯒꯤꯗꯤ ꯍꯧꯖꯤꯛ ꯍꯧꯖꯤꯛꯀꯤ ꯂꯩꯅꯤꯡꯉꯥꯏ ꯂꯩꯔꯗꯤ ꯌꯥꯔꯦ ꯍꯥꯏꯗꯤ ꯈꯜꯂꯤ ꯌꯥꯝꯅ ꯏꯅꯥꯛ ꯈꯨꯟꯕꯁꯨ ꯑꯩꯗꯤ ꯄꯥꯝꯗꯦ
ꯑꯁ ꯀꯔꯤꯔ ꯃꯤꯗꯤ ꯏꯅꯥ ꯈꯨꯟꯕ ꯄꯥꯝꯃꯦ ꯍꯥꯏꯔꯒ ꯅꯪꯗꯤ ꯏꯅꯥ ꯈꯨꯟꯕ ꯄꯥꯝꯗꯦ ꯍꯥꯏꯔꯁꯨ
ꯣ ꯈꯪꯗꯦ ꯑꯩꯒꯤ ꯅꯨꯄꯥꯒ ꯑꯩꯒꯤ ꯋꯥꯈꯜꯂꯣꯟꯁꯦ ꯆꯞ ꯃꯥꯟꯅꯅꯕꯩ ꯈꯪꯗꯦ ꯃꯥꯁꯨ ꯍꯥꯏꯅꯦ ꯑꯩꯁꯨ ꯄꯩꯁꯥ ꯌꯥꯝ ꯄꯥꯏꯕ ꯃꯤꯗꯤ ꯌꯥꯝ ꯄꯥꯝꯗꯦ ꯑꯗꯨꯕꯨ ꯎꯝ ꯑꯩꯈꯣꯏꯒꯤꯗꯤ ꯋꯥꯠꯇꯅꯤꯡꯉꯥꯏꯀꯣ ꯑꯗꯨ ꯈꯤꯇꯪ ꯑꯣꯏꯔꯁꯨ ꯆꯥꯕ ꯊꯛꯄ ꯌꯥꯕ ꯑꯗꯨꯒ ꯈꯤꯇꯪ ꯑꯣꯏꯔꯁꯨ ꯑꯗꯨ ꯂꯩꯔꯗꯤ ꯌꯥꯔꯦ ꯍꯥꯏ ꯃꯥꯁꯨ ꯑꯩꯁꯨ ꯑꯗꯨꯅꯦ ꯈꯜꯂꯤꯅꯦ ꯄꯩꯁꯥ ꯌꯥꯝ ꯄꯥꯏꯔꯁꯨ ꯀꯩꯅꯣ ꯌꯥꯝ ꯇꯧꯗ꯭ꯔꯁꯨꯀꯣ ꯈꯔ ꯈꯔ ꯑꯗꯨꯝ ꯇꯧꯔꯗꯤ ꯌꯥꯔꯦꯕ
ꯐꯩꯌꯦ ꯐꯩꯌꯦ ꯑꯗꯨꯁꯨ ꯌꯥꯏ
ꯅꯣꯏ ꯅꯅꯦꯝꯄꯣꯛ ꯅꯣꯏ ꯅꯀꯨꯕꯣꯛꯅ ꯅꯣꯏꯒꯤꯗꯤ ꯇꯧꯕꯤꯕꯒꯦ ꯅꯣꯏ ꯅꯨꯄꯥꯗꯣ ꯊꯕꯛ ꯁꯨꯕ ꯆꯠꯇꯕꯅꯦꯕ ꯅꯣꯏꯁꯨ ꯅꯣꯏꯅ ꯇꯧꯕ ꯃꯇꯝ ꯑꯣꯏꯔꯗꯤ ꯁꯨꯕ ꯆꯠꯀꯅꯤꯕ
ꯑꯣ ꯍꯥꯏꯕ ꯌꯥ ꯆꯠꯂꯣ ꯍꯥꯏꯔꯒ ꯆꯠꯇꯕꯗꯨꯕꯨ ꯑꯩꯅꯔꯣꯅꯦ
ꯎꯐ ꯑꯣ ꯅꯣꯏꯅꯅꯦ ꯄꯣꯛꯈꯣꯏ ꯅꯣꯏ ꯅꯀꯨꯞꯕꯣꯛ ꯈꯣꯏ ꯌꯥꯔꯣꯏꯗ ꯁꯨꯕ ꯆꯠꯂꯁꯨ
ꯌꯥꯕꯨꯗꯤ ꯌꯥꯏꯌꯦ ꯃꯥꯅ ꯇꯟꯕꯅꯤꯅ
ꯑꯦꯁ ꯌꯥꯔꯝ
ꯄꯥꯏ ꯂꯥꯏꯇꯦ ꯌꯥꯔꯦ ꯌꯥꯏꯌꯦ ꯌꯥꯏ ꯀꯔꯤꯗꯤ ꯌꯥꯗꯕ꯭ꯔꯥ
ꯑꯥ ꯅꯣꯏꯗꯤ ꯊꯕꯛ ꯋꯥꯅꯣꯝꯃꯒ ꯊꯕꯛ ꯐꯪꯒꯅꯤꯗ
ꯑꯗꯨꯒꯨꯝꯕꯗꯣ ꯌꯧꯔꯛ ꯌꯧꯗ꯭ꯔꯦ ꯌꯧꯐꯥꯗꯔꯦ
ꯈꯥꯡꯕ ꯀꯜꯂꯨ ꯍꯥꯏꯗꯨꯅꯦ ꯈꯥꯡꯕ ꯀꯜꯂꯨ ꯅꯣꯡꯃꯅꯤ ꯅꯣꯡꯃ ꯄꯨꯔꯛꯀꯅꯤ ꯍꯥꯏꯕꯗꯣ
ꯑꯣ ꯈꯥꯕ ꯉꯝꯗ꯭ꯔꯦ ꯅꯆꯦ ꯏꯕꯦꯝꯃ ꯑꯩꯁꯦ
ꯅꯨꯣꯏꯗꯤ ꯅꯔꯥꯏꯂꯥꯛꯁꯦ
ꯅꯣꯡꯃꯒꯤ ꯃꯁꯤꯡ ꯈꯪꯗ꯭ꯔꯕꯅꯦ ꯑꯩꯅ ꯋꯥꯔꯤꯁꯦ ꯇꯝꯊꯣꯛ ꯍꯥꯏꯗꯣꯛꯇꯕꯒꯤꯅꯦ
ꯌꯥꯔꯦ ꯑꯗꯨ ꯑꯗꯨ ꯋꯥꯔꯤꯗꯣ ꯑꯃꯨꯛ ꯂꯤꯔꯛꯅꯨ ꯑꯗꯣ ꯅꯣꯏ ꯅꯆꯥ ꯅꯆꯥꯅꯨꯄꯤꯗꯣ ꯑꯣꯟꯂꯥꯏꯟ ꯀ꯭ꯂꯥꯁ ꯇꯧꯗꯕ꯭ꯔꯣ
ꯏꯆꯥ ꯅꯨꯨꯄꯤ ꯑꯣꯟꯂꯥꯏꯟ ꯀ꯭ꯂꯥꯁ ꯃꯟ ꯀꯩꯅꯣ ꯎꯝ ꯍꯌꯦꯡ ꯍꯪꯆꯤꯠ ꯀꯨꯝꯕ ꯍꯧꯔꯅꯤ ꯍꯥꯏ
ꯃꯣꯏꯁꯨ
ꯎꯝ ꯍꯣꯏꯔꯣꯝꯗꯗꯤ ꯅꯦꯠ ꯅꯨꯡꯉꯥꯏꯇꯕꯅꯤꯅꯀꯣ ꯌꯥꯒꯗ꯭ꯔꯥ ꯌꯥꯔꯣꯏꯗ꯭ꯔꯥ ꯈꯪꯗꯦ
ꯃꯩ ꯂꯥꯇ꯭ꯔꯗꯤ ꯅꯦꯠ ꯌꯥꯗꯦ ꯁꯤꯗꯁꯨ ꯅꯦꯠ ꯂꯥꯇꯕꯒꯤ ꯅꯦꯠ ꯌꯥꯗꯦꯕ ꯒ꯭ꯌꯥꯃꯦꯟ ꯇꯥꯗꯦ ꯑꯗꯨꯒꯤ ꯑꯩꯅ ꯑꯉꯥꯡꯗꯣ ꯇꯨꯏꯁꯟ ꯑꯃꯨꯛ ꯊꯥꯔꯦ
ꯍꯣꯏꯗꯤ ꯇꯨꯏꯁꯟ ꯆꯠꯂꯣ ꯍꯥꯏꯔꯒ ꯌꯥꯗꯦꯅꯦ
ꯑꯩꯈꯣꯏ ꯃꯊꯛꯇ ꯂꯩꯕꯗꯣ
ꯎꯝ
ꯑꯗꯨꯗ ꯇꯨꯏꯁꯟ ꯃꯨꯛ ꯊꯥꯕꯤꯈ꯭ꯔꯦ
ꯇꯨꯏꯁꯟ ꯆꯠꯂꯣ ꯍꯥꯏꯔꯒ ꯌꯥꯗꯕꯒꯤꯅꯤꯅꯦ
ꯑꯁ ꯅꯣꯏ ꯏꯆꯟ ꯅꯨꯄꯤꯗꯤ ꯎꯝ ꯅꯆꯥꯗꯤ ꯈꯔ ꯃꯆꯥ ꯑꯣꯏꯗꯅ ꯈꯔ ꯑꯉꯥꯡ ꯑꯣꯏꯕꯩꯅꯦ
ꯆꯠꯂꯣ ꯍꯥꯏꯔꯁꯨ ꯌꯥꯗꯦ ꯀꯃꯥꯏ ꯇꯧꯗꯣꯏꯔꯣ ꯈꯪꯗꯦ
ꯌꯥꯅꯤꯗ ꯍꯧꯖꯤꯛ ꯑꯉꯥꯡ ꯑꯣꯏꯔꯤꯌꯦ ꯑꯉꯥꯡ ꯑꯣꯏꯕꯩ ꯇꯧꯕ ꯋꯥꯅꯤꯗ ꯅꯣꯏ ꯍꯟꯗꯛ ꯀꯩ ꯀꯩ ꯃꯊꯦꯜ ꯆꯥꯟꯅꯕ꯭ꯔꯣ
ꯉꯁꯤꯗꯤ ꯀꯩꯅꯣ ꯆꯥꯏ ꯎꯝ ꯈꯃꯦꯟ ꯑꯁꯥꯡꯕꯤꯒ ꯑꯂꯨꯒ ꯌꯥꯅꯔꯒ ꯆꯥꯔꯦ ꯀꯥꯡꯁꯣꯏ ꯑꯣꯏꯅ
ꯎꯝ
ꯅꯪꯗꯤ
ꯉꯁꯤ ꯃꯥꯏꯔꯦꯟ ꯊꯣꯡꯉꯦ ꯑꯗꯨꯒ ꯊꯥꯡꯖꯤꯡꯗꯣ ꯁꯤꯡꯖꯨ ꯁꯥꯏꯌꯦ ꯑꯗꯨꯒ ꯑꯩꯈꯣꯏꯅꯤ ꯄꯨꯟꯅ ꯎꯝ ꯄꯥꯛꯅꯝ ꯑꯃ ꯍꯧꯕꯤꯌꯦ
ꯅꯣꯏ ꯕꯤꯁꯣꯟꯒ ꯂꯩꯕ꯭ꯔꯣ
ꯎꯝ ꯈꯤꯇꯪ ꯅꯍꯥꯟꯗꯣ ꯄꯨꯔꯛꯄꯅꯦ ꯀꯨꯏꯅ ꯊꯝꯃꯦ ꯂꯩꯇ꯭ꯔꯤꯗ ꯍꯟꯗꯛꯀꯤ ꯍꯧꯖꯤꯛꯗꯤ
ꯕꯤꯁꯣꯟꯗꯣ ꯀꯨꯏꯅ ꯊꯝꯃꯗꯤ ꯃꯅꯝ ꯀꯩꯅꯣ ꯅꯝ ꯊꯤꯕꯒꯨꯝ ꯇꯧꯕꯅꯤꯀꯣ
ꯃꯅꯝꯁꯨ ꯅꯝꯊꯤꯌꯦ ꯑꯗꯨꯒ ꯀꯩ ꯎꯝ ꯃꯔꯣꯏ ꯅꯥꯀꯨꯞꯄꯤꯒꯤꯗꯣ
ꯎꯝ
ꯃꯔꯣꯏ ꯅꯥꯀꯨꯞꯄꯤ ꯂꯩꯕ꯭ꯔꯣ ꯅꯄꯥꯛꯄꯤ ꯌꯥꯝ ꯍꯧꯕꯗꯥꯏ ꯅꯣꯏꯗ ꯅꯄꯥꯛꯄꯤ ꯌꯥꯝ ꯍꯧꯕꯗꯥꯢ
ꯑꯧ ꯅꯄꯥꯛꯄꯤꯗꯤ ꯂꯑꯦ ꯅꯄꯥꯛꯄꯤꯒꯤ ꯁꯦꯝꯗꯤ ꯂꯩꯌꯦ ꯅꯄꯥꯛꯄꯤꯗꯣ ꯃꯥ ꯍꯩꯅꯗ ꯃꯥꯜꯂꯦ
ꯅꯣꯡꯃ ꯅꯣꯏꯒꯤ ꯑꯩ ꯅꯣꯏ ꯅꯣꯏꯗ ꯂꯥꯛ ꯀꯦ ꯑꯗꯨꯒ ꯕꯤꯁꯣꯟꯗꯣ ꯀꯦꯖꯤ ꯇꯪꯈꯥꯏ ꯑꯃꯨꯛ ꯂꯧꯔꯒ ꯅꯄꯥꯛꯄꯤꯗꯣ ꯆꯥꯁꯤꯔ ꯑꯦ ꯀꯩꯅꯣ ꯄꯥꯛꯅꯝꯗꯣ ꯆꯥꯁꯤꯔꯣ
ꯑꯁ ꯄꯥꯡꯅꯝꯗꯣ ꯌꯥꯝ ꯆꯥꯔꯔꯣꯏꯁꯦ ꯃꯣꯃꯣ ꯃꯣꯃꯣ ꯁꯦꯝꯂꯒ ꯆꯥꯁꯦ
ꯑꯁ ꯑꯩꯗꯤ ꯃꯣꯃꯣ ꯆꯥꯅꯤꯡꯗꯦ ꯁꯦꯝꯃꯁꯨ ꯍꯩꯇꯦ
ꯑꯩꯗꯤ ꯍꯥꯏꯌꯦ ꯁꯦꯝ ꯆꯥꯁꯦ ꯅꯣꯡꯃ ꯑꯁ ꯅꯍꯥꯟꯗꯣ ꯏꯃꯥꯟꯅꯕꯤ
ꯄꯐꯤꯡ ꯁꯤꯡꯖꯨꯒ ꯄꯥꯛꯅꯝ ꯆꯥꯅꯤꯡꯉꯦ
ꯑꯁ ꯏꯁ ꯏꯕꯥꯅꯤ ꯕꯖꯥꯔ ꯆꯠꯂꯗꯤ ꯄꯥꯛꯅꯝ ꯆꯥꯁꯦ ꯍꯥꯏꯔꯒ ꯅꯪ ꯁꯨꯛꯌꯥ ꯌꯥꯗꯕꯗꯣ
ꯑꯁ ꯃꯣꯏꯒꯤꯗꯨꯗꯤ ꯍꯥꯎꯇꯕꯩꯅꯦ ꯏꯕꯥꯅꯤ ꯍꯥꯟꯅ ꯃꯅꯤꯡꯔꯣꯝꯗ ꯆꯥꯕꯗꯨꯗꯤ ꯍꯥꯎꯋꯤꯗꯅ ꯅꯍꯥꯟꯒꯤꯗꯨꯗꯤ ꯁꯤꯟꯁꯨ ꯁꯤꯜꯂꯦ ꯈꯥꯁꯨ ꯈꯥꯌꯦ ꯏꯪꯁꯨ ꯏꯪꯉꯦ ꯄꯤꯛꯁꯨ ꯄꯤꯛꯑꯦ
ꯑꯗꯣ ꯅꯣꯡꯃ ꯁꯤꯡꯖꯨꯁꯨ ꯆꯥꯁꯦ ꯑꯗꯨ ꯁꯤꯡꯖꯨ ꯁꯦꯝꯔ ꯆꯥꯁꯦꯕ ꯑꯗꯣ ꯃꯣꯃꯣꯗꯣ ꯁꯦꯝꯂꯒ ꯆꯥꯁꯦ ꯌꯦꯟꯗꯣ ꯀꯦꯖꯤ ꯇꯪꯈꯥꯏ ꯂꯧꯔꯗꯤ ꯌꯥꯔꯦꯕ
ꯑꯁ ꯃꯣꯃꯣꯗꯤ ꯎꯝ ꯃꯥꯒꯤ ꯀꯩꯅꯣ ꯌꯥꯝ ꯃꯇꯝ ꯆꯪꯉꯦ
ꯑꯁ ꯆꯪꯗꯦ ꯆꯪꯗꯦ ꯑꯩ ꯇꯧꯕꯤꯒꯦ